ꯏꯧꯔꯒ
ꯃꯒ ꯂꯩ
ꯀꯩꯒꯤ ꯐꯝꯃ꯭ꯔꯣ ꯇꯨꯝꯕ ꯌꯥꯗ꯭ꯔꯣ ꯍꯧꯖꯤꯛ ꯊꯤꯅꯤꯅ ꯑꯩꯗꯤ ꯐꯒ ꯂꯩꯔꯦ ꯏꯔꯨꯕ ꯂꯣꯏꯔꯒ
ꯑꯩꯗꯤ ꯕꯣꯜ ꯌꯦꯡꯈꯤꯅꯤ
ꯑꯣ ꯑꯣ ꯑꯣ ꯕꯣꯔꯦꯟꯒꯅꯤ ꯄꯨꯡ ꯀꯌꯥꯗ ꯂꯩꯕ꯭ꯔꯣ
ꯋꯥꯟ ꯊꯥꯔꯇꯤ
ꯑꯁ ꯑꯗꯨꯅꯨꯡꯉꯥꯏꯗꯣꯏꯕ
ꯎꯝ
ꯑꯁ ꯑꯗꯨꯗꯤꯅ ꯅꯥꯥꯏꯔꯅꯤ ꯍꯦ
ꯑꯩ ꯑꯗꯨꯝ ꯇꯧꯅ ꯑꯩ ꯄꯨꯡ ꯄꯨꯡ ꯃꯔꯤ ꯑꯃꯨꯛꯀ ꯍꯧꯒꯠꯂꯒ ꯄꯨꯡ ꯃꯉꯥꯗ ꯄꯣꯆꯤꯡ ꯆꯠꯄ ꯄꯨꯡ ꯇꯔꯨꯛ ꯅꯥꯅꯤꯡꯉꯥꯏ
ꯂꯣꯏꯔꯦ ꯂꯣꯏꯔꯦ ꯃꯤꯗꯤ ꯐꯖꯅ ꯑꯣꯏ ꯂꯥꯅꯤꯅꯦꯅꯁꯦ ꯍꯥ
ꯑꯥ
ꯌꯥꯝꯝ ꯀꯥꯟꯂꯦ ꯌꯥꯝꯦꯝ ꯀꯥꯟꯂꯦ ꯅꯕ ꯌꯥꯝ ꯀꯥ ꯂꯩ ꯀ ꯃꯁꯗꯤꯦ ꯌꯥꯝ ꯀ ꯂꯩ ꯀ
ꯍ
ꯁꯤ
ꯆꯖ ꯀꯅꯣ ꯂꯥꯏꯔꯤꯛ ꯄꯕ ꯇꯥꯟ ꯃꯅꯤ ꯍꯦ
ꯑꯩꯣꯏ ꯇꯅꯦꯦ
ꯦꯝ
ꯂꯥꯏꯔꯤꯛꯄꯨ ꯀꯅꯥ ꯄꯥꯅꯤꯡꯗꯣꯏꯅꯣ ꯅꯠꯇ꯭ꯔꯣ ꯑꯉꯥꯡꯕꯣꯏꯅ ꯐꯥꯒꯗꯕ
ꯆꯥꯛꯔꯤ ꯆꯔ
ꯀꯨꯏꯔꯦ
ꯑꯥ
ꯀꯨꯏꯔꯦꯕ ꯅꯨꯡꯊꯤꯜ ꯂꯩꯔꯗꯤ ꯅꯨꯡ ꯊꯤꯝꯒꯤ ꯆꯥ ꯐꯥꯎ ꯆꯥꯔꯅꯤ
ꯑꯁ ꯑꯩꯗꯤ ꯆꯥꯛꯇꯣꯛꯑꯒ ꯊꯕꯛ ꯇꯧꯔꯒ ꯏꯔꯨꯕ ꯂꯣꯏꯔꯒ ꯁꯤꯗ ꯉꯥꯏꯔꯦ ꯀꯤꯂꯤꯣꯃꯤꯇꯔ ꯆꯥꯔꯒꯦ
ꯉꯁꯤꯗꯤ ꯊꯣꯡꯅꯤꯡꯉꯥꯏ ꯂꯩꯇꯕꯒꯤ ꯑꯣꯛꯁꯥ ꯑꯣꯏꯅ ꯇꯧꯔꯤꯦ
ꯑ ꯂꯩꯖꯦ
ꯑꯥꯎ
ꯎ ꯌꯎꯁꯥꯒ ꯆꯥꯏꯀꯣ ꯃꯤ ꯃꯆꯥꯗ ꯑꯃꯨꯛ ꯍꯦꯟꯅ ꯀꯜꯂꯛꯈ꯭ꯔꯦꯀꯣ
ꯖꯒꯦ
ꯑꯩꯗꯤ ꯀꯥꯡꯉꯨ ꯆꯥꯔꯦ ꯂꯦꯗꯤꯁ ꯐꯤꯡꯒꯔꯒ ꯕ꯭ꯔꯤꯟꯖꯜꯒ ꯑꯂꯨꯒ ꯌꯦꯔꯨꯝ ꯇꯧꯔꯒ ꯆꯌꯦ
ꯍꯧꯔꯝꯅꯤꯅꯦ ꯑꯗꯨꯁꯨ
ꯍ ꯏꯇꯣꯝꯇ ꯆꯥꯕꯅꯤ ꯅꯍꯥꯏꯁꯨ ꯈꯪꯗꯦ ꯍꯥꯎꯇꯦꯁꯨ ꯈꯪꯗꯦ ꯄꯨꯆꯥꯥ ꯆꯥꯏꯌꯦꯅꯦ ꯂꯥꯝꯗꯕꯅ ꯂꯥꯝꯗꯅꯤꯉꯥꯏꯅ ꯆꯥꯕ ꯋꯥꯈꯛꯇꯅꯦ ꯎꯝ ꯅꯪꯗꯤ ꯍꯣꯏ ꯑꯩ ꯍꯔꯦꯟꯗ ꯂꯩꯕꯒꯤꯀꯣ ꯑꯗꯨꯒꯤꯅꯦꯕ ꯎꯝ ꯎꯝ ꯀꯗꯁ ꯀꯥꯕ꯭ꯔꯣ ꯅꯠꯇ꯭ꯔꯒ ꯂꯩꯔꯣ ꯑꯦꯛꯖꯥꯝꯒꯨꯝꯕ ꯊꯥꯅꯤꯡꯉꯥꯏ ꯂꯩꯕ꯭ꯔꯣ ꯄ꯭ꯔꯤꯄꯦꯔꯦꯁꯟ ꯇꯧꯔꯒ ꯂꯩꯕ꯭ꯔꯣ
ꯊꯥꯒꯦ ꯍꯥꯏꯅ ꯄ꯭ꯔꯤꯄꯦꯔꯦꯁꯟ ꯂꯩꯅꯤ ꯑꯦꯛꯖꯥꯝ ꯄꯤꯅꯤꯡꯉꯥꯏ ꯄ꯭ꯔꯤꯄꯔꯦꯁꯟꯗꯤ ꯂꯩꯕꯅꯤ ꯍꯔꯦꯟ ꯅꯥꯏꯔꯒ ꯍꯣꯏ
ꯂ ꯀꯁꯤ
ꯄꯣꯂꯤꯇꯤꯛꯁ ꯌꯥꯎꯒꯦ ꯇꯧꯕꯧꯕ
ꯐꯗꯕꯅꯤ ꯀꯩꯩ ꯀꯩ ꯆ꯭ꯔꯣ q
ꯀꯝ ꯀꯝꯄꯇꯤ ꯐꯦꯦꯛꯒꯝꯅꯤꯗ
ꯑꯣ
ꯎ
ꯀꯣꯛꯄ ꯑꯣꯏꯔꯕꯣ ꯁꯦꯂꯦꯛ ꯇꯧꯕ ꯑꯣꯏꯔꯣ ꯃꯥꯏ ꯄꯥꯛꯄ ꯑꯣꯏꯔꯣ
ꯍꯣꯏ ꯍꯣꯏ ꯌꯥꯝ ꯅꯨꯡꯉꯥꯏꯔꯦ
ꯀ
ꯀꯣꯂꯦꯁ ꯑꯗꯨꯗꯤꯪ ꯀꯣꯂꯦꯁ ꯑ ꯀꯣꯂꯦꯁ ꯇꯥꯛꯄ ꯂꯣꯏꯔꯒꯔꯥ ꯅꯠꯇ꯭ꯔꯒ ꯀꯣꯂꯦꯖ ꯀꯛ ꯀꯥꯟꯅ ꯇꯧꯕ꯭ꯔꯣ
ꯀꯣꯂꯦꯖꯁꯨ ꯑꯩ ꯗ꯭ꯔꯣꯞ ꯋꯥꯛ ꯇꯧꯔꯒ ꯑꯃꯨꯛꯀ ꯑꯗ ꯑꯃꯨꯛꯀ ꯍꯥꯎꯦꯟ ꯅꯅꯥꯎꯅ
ꯑꯣ ꯀꯩꯒꯤ ꯑꯗꯨꯃꯥꯏꯅ ꯇꯧꯕ꯭ꯔꯣꯀꯣ ꯅꯪꯗꯤ ꯆꯠꯂꯤꯉꯩꯗ ꯆꯨꯝꯗ꯭ꯔꯤꯡ ꯆꯠꯄ ꯌꯥꯗ꯭ꯔꯣ
ꯑꯁ ꯑꯩꯗꯣ ꯕꯣꯜ ꯁꯥꯟꯅꯕ ꯄꯥꯟ ꯃꯥꯟꯕꯒꯤ ꯏꯟꯖꯨꯔꯤ ꯂꯩꯕꯒꯤ ꯑꯦꯛꯖꯥꯝꯁꯨ ꯊꯥꯍꯧꯗ꯭ꯔꯕ
ꯑꯣ
ꯆꯠꯄ ꯌꯥꯗ꯭ꯔꯕ ꯈꯣꯡꯗꯣ
ꯍ ꯇꯏ ꯀꯨꯋꯁꯄꯟꯅꯤ ꯍꯨ ꯊꯝꯃꯒ ꯑꯗꯨꯝ ꯇꯧꯕꯁꯨ ꯌꯥꯏꯅ
ꯀꯣꯔꯦꯁꯄꯣꯟꯗꯤꯡ ꯑꯣꯏꯗꯕ ꯑꯗꯨꯒꯤ ꯖꯤ ꯍꯧꯖꯤꯛꯇꯤ ꯀꯔꯦꯁꯄꯣꯟꯗꯤꯡ ꯊꯝꯕ ꯌꯥꯗꯕ ꯃꯅꯤꯄꯨꯔꯗ ꯀꯔꯤ ꯀꯣꯂꯦꯖ ꯂꯩꯒꯦ
ꯊꯝꯕ ꯌꯥꯗꯕ ꯗꯦꯝ ꯄꯣꯃꯨꯔꯣ
ꯍꯣꯏ
ꯅ ꯀꯥꯕ꯭ꯔꯣ ꯍꯥ ꯑꯗ ꯑꯗ꯭ꯔ ꯑ ꯌꯥꯝ ꯐꯥꯏꯌꯦ ꯌꯥꯝ ꯐꯩꯌꯦꯦ
ꯍꯧꯖꯤꯛꯇꯤ ꯇꯣꯛꯈ꯭ꯔꯦ ꯗꯤ ꯑꯦꯝꯗꯒꯤ ꯑꯗꯣ ꯑꯇꯣꯞꯄ ꯀꯣꯂꯦꯖ ꯇ ꯍꯣꯡꯈ꯭ꯔꯦ ꯀꯔꯦꯁꯄꯣꯟꯗꯤꯡ ꯑꯣꯏꯅ
ꯀꯔꯤ ꯀꯂꯦꯁ꯭ꯔꯣ
ꯑꯩꯈꯣꯏꯁꯦ ꯑꯩꯈꯣꯏꯔꯣꯝꯗ
ꯑꯣ ꯈꯔꯤ ꯃꯃꯤ ꯍꯥꯏ ꯑꯣ ꯑꯗꯨꯗꯩꯗ ꯑꯩꯁꯦ ꯈꯪꯗꯕꯒ
ꯎꯝ
ꯅꯣꯏꯗꯤ ꯅꯆꯤꯟ ꯏꯅꯥꯎ ꯀꯌꯥꯔꯣ ꯁꯤꯕꯂꯤꯡ ꯀꯌꯥꯔꯣ
ꯃꯉꯥ
ꯑꯁ ꯑꯩꯈꯣꯏꯒ ꯆꯞ ꯆꯥꯅꯦ ꯑꯦ ꯑꯩꯈꯣꯏꯒ ꯆꯞ ꯆꯥ ꯍꯥꯏꯌꯦ ꯑꯩꯈꯣꯏꯒ ꯃꯥꯟꯅꯩꯅꯦ
ꯎꯝ ꯅꯪꯅ
ꯅꯨꯄꯤ ꯀꯌꯥ ꯅꯨꯄꯤ ꯀꯌꯥ ꯅꯨꯄꯥ ꯀꯌꯥꯔꯣ ꯑꯩꯒꯤꯁꯨ ꯍꯥꯏꯔꯛꯀꯦ ꯅꯪ ꯑꯩ ꯍꯥꯏꯁꯦ ꯇ
ꯅꯨꯄꯤ ꯑꯅꯤ ꯅꯨꯄꯥ ꯑꯍꯨꯝ
ꯑꯣ ꯑꯩꯅ ꯐꯖꯅ ꯄꯣꯛꯏꯅ ꯂꯣꯏ ꯅꯪꯅ ꯀꯌꯥ ꯁꯨꯕ
ꯑꯅꯤ
ꯑꯩꯅ ꯑꯅꯤꯁꯨꯕ
ꯎꯝ
ꯑꯁ ꯑꯗꯨꯗꯤ ꯅꯪꯒꯤ ꯃꯈꯥꯗ ꯂꯩꯕꯁꯦ ꯌꯥꯝ ꯄꯤꯛꯇꯨ ꯄꯤꯛꯑꯝꯅꯤꯀꯣ ꯑꯗꯨꯗꯤ
ꯍꯣꯏ ꯆꯥꯎꯈ꯭ꯔꯦꯗ ꯏꯆꯟꯟꯅꯨꯄꯤꯗꯤ ꯀ꯭ꯂꯥꯁꯥꯁ ꯑꯦꯂꯕꯦꯟ ꯀꯔꯗ ꯑꯃꯅ
ꯎꯝ
ꯅꯝ ꯐꯣꯔ
ꯃꯅꯐ ꯑꯗꯨꯗꯤ ꯅꯪꯗꯤ ꯆꯍꯤ ꯀꯌꯥꯃꯨꯛ ꯁꯨꯔꯒꯦ ꯍꯥꯏꯁꯦ
ꯇꯨꯋꯦꯟꯇꯤ
ꯇꯨꯋꯦꯟꯇꯤ ꯈꯛꯇꯥ
ꯎꯝ
ꯍꯦꯢ ꯑꯣꯏꯔꯝꯃꯣꯏ ꯍꯦ ꯅꯆꯤꯟꯊꯤꯕ
ꯍꯥꯏꯌꯣ ꯀꯔꯤꯔ ꯇ꯭ꯋꯦꯟꯇꯤꯒꯗꯕꯣ
ꯑꯦꯗꯠ ꯋꯥꯟ
ꯇ꯭ꯋꯦꯟꯇꯤ ꯋꯥꯟ
ꯎꯝ
ꯇꯨ ꯊꯥꯎꯖꯟ ꯀꯌꯥꯔꯣ ꯐꯥꯏꯚ ꯔꯣ ꯐꯣꯔꯣ ꯁꯤꯛꯁ ꯔꯣ ꯊ꯭ꯔꯤ ꯔꯣ
ꯐꯥꯏꯚ
ꯃꯅꯩꯅ ꯑꯗꯨꯗꯤ ꯑꯩ ꯑꯩꯈꯣꯏ ꯑꯅꯤ
ꯎꯝ
ꯅꯪꯅ ꯀꯔꯤ ꯊꯥꯗ ꯄꯣꯄ
ꯐꯣꯔ
ꯖꯅꯨꯋꯥꯔꯤ ꯐꯦꯕ꯭ꯔꯨꯋꯥꯔꯤ ꯃꯥꯔꯆ ꯑꯦꯄ꯭ꯔꯤꯜꯗ
ꯎꯝ ꯑꯥꯏ ꯀꯦꯟ ꯑꯣꯜꯋꯦꯁ ꯐꯨꯜ ꯌꯨ
ꯑꯅ ꯑꯚꯕꯔ ꯃꯥꯁ ꯑꯦꯄ꯭ꯔ
ꯍ
ꯑꯩꯈꯣꯏꯗꯤ ꯊꯣꯏꯗꯤ ꯌꯥꯝ ꯇꯧꯅꯤꯀꯣ
ꯍꯣꯏ ꯍꯣꯏ ꯇꯧꯔꯝꯅꯦ ꯑꯁ ꯀꯤꯌꯦꯗ ꯑꯩꯗꯤ ꯗꯣꯛꯇꯔꯗ ꯄꯣꯛꯄ ꯃꯤꯒꯩꯁꯦ ꯎ ꯎ ꯑꯩꯈꯣꯏꯅ ꯁꯤꯂꯤ ꯍꯣꯏ ꯍꯣꯏ ꯃꯔꯛ ꯃꯔꯛ ꯐꯔꯝꯅꯦ ꯐꯠꯇꯦ ꯍꯥꯏꯕ ꯅꯠꯇꯦꯗ ꯀꯤꯌꯦ ꯍꯥꯏꯕꯅꯤꯗ ꯐꯔꯝꯒꯅꯤ ꯅꯪꯕꯨ ꯑꯁꯦꯡꯕ ꯇꯨꯊꯥꯎꯖꯟ ꯐꯥꯢꯐ
ꯍꯣꯢꯅꯤꯅꯦ
ꯑꯣ ꯑꯣ ꯑꯩꯈꯣꯏꯅ ꯑꯩꯈꯣꯏꯁꯨ ꯁꯤꯕꯤꯂꯤꯡ ꯃꯉꯥꯅꯦ ꯑꯩꯅ ꯑꯍꯨꯝ ꯁꯨꯕ ꯀꯣ
ꯑꯣ
ꯅꯨꯄꯥ ꯃꯔꯤꯅꯦ ꯅꯨꯄꯤꯇꯣꯝꯅꯅꯦ ꯑꯩꯗꯤ ꯅꯣꯏꯅ ꯅꯨꯄꯤ ꯑꯅꯤ ꯅꯨꯄꯥ ꯑꯍꯨꯝ ꯀꯣꯟ ꯑꯣꯏꯅꯀꯣ ꯑꯩꯈꯣꯏꯅ ꯅꯨꯄꯤ ꯏꯇꯣꯝꯗ ꯑꯗꯨꯁꯨ ꯃꯌꯥꯏꯗꯅꯦꯀꯣ ꯑꯩꯅ ꯂꯩ ꯁꯦꯀꯣ ꯍꯩꯇ꯭ꯔꯥ ꯑꯗꯣ ꯍꯩꯗ꯭ꯔꯥ ꯃꯥꯃ ꯕꯕꯥꯗꯤ ꯅꯩꯕꯅꯦ ꯍꯣꯏ ꯑꯩꯈꯣꯏ ꯗꯗꯥ ꯑꯅꯤ ꯏꯅꯥꯎ ꯀ ꯑꯅꯤ ꯅꯨꯄꯥ ꯉꯥꯛꯇ ꯅꯨꯄꯤꯇꯣꯝꯗ ꯃꯌꯥꯏꯗ ꯂꯦꯞꯄꯒ ꯂꯩꯔꯅꯦ
ꯎꯝ ꯑꯗꯨꯁꯨ ꯀꯦꯗꯤ ꯀꯦꯔꯝꯅꯤ ꯀꯦꯗꯤ ꯀꯦꯔꯝꯅꯤ ꯎꯝ
ꯀꯦꯕ ꯍꯥꯏꯁꯦ ꯀꯦ ꯀꯣꯁꯃꯦꯇꯤꯛꯀꯤ ꯄꯣꯠꯔꯣ ꯭ꯔ ꯅꯠꯇ꯭ꯔꯒ ꯅꯣꯅꯣꯅꯣꯅꯣ ꯑꯩ ꯑꯗꯨꯒꯨꯝꯕ ꯃꯤ ꯅꯠꯇꯦ ꯑꯗꯨꯒꯨꯝꯕ ꯅꯠꯇꯦ
ꯆꯥꯢꯜꯗꯤꯁ ꯌꯥꯝ ꯑꯣꯏꯔꯝꯒꯅꯤ ꯊꯥꯖꯗꯦ
ꯎꯝ ꯃꯠꯇꯦ ꯇꯧꯗꯦ ꯇꯗꯦ ꯅꯤꯁꯥꯕꯤ ꯐꯥꯔꯦ ꯀꯔꯤꯔꯣ ꯇꯨꯢꯟꯇꯤ ꯋꯥꯟ ꯁꯨꯔꯦ ꯍꯣꯏ
ꯅꯣꯏ ꯅꯣꯏ ꯃꯃꯥ ꯕꯕꯥ ꯎꯔꯀꯥꯟꯗ ꯆꯥꯗꯤꯁ ꯌꯥꯝ ꯁꯥꯒꯅꯤ
ꯅꯨꯅꯨ ꯑꯗꯨꯃꯥꯏꯅ ꯇꯧꯔꯗꯤꯦ ꯑꯩ ꯍꯦꯟꯅ ꯒ꯭ꯌꯥꯟ ꯇꯥꯔꯅꯦꯍ
ꯁ ꯑꯗꯗꯤ ꯄꯥꯏꯩꯅ ꯃꯔ
ꯃꯔꯛ ꯃꯔꯗꯗꯤ ꯍꯣꯏ ꯏꯁꯥ ꯉꯝ ꯃꯔꯛ ꯃꯔꯛꯇꯗꯤ ꯏꯁꯥ ꯉꯝꯅꯕ ꯅꯥꯔꯛꯄ ꯃꯇꯝꯗꯗꯤ ꯍꯣꯏ ꯐꯣꯟ ꯇꯧꯔꯒ ꯀꯥꯞꯄ ꯑꯗꯨꯒꯨꯝꯕꯗꯤ ꯇꯧꯋꯦ ꯑꯗꯨ ꯑꯇꯩꯩꯅ ꯇꯕꯨꯗꯤ ꯁꯨꯡꯇꯥꯎ ꯊꯧꯗꯦ ꯑꯩ
ꯎꯝ ꯐꯩ ꯐꯩ ꯑꯗꯨ ꯎꯝ ꯅꯗꯤꯌꯦ ꯀꯔꯤ ꯀꯔꯤ ꯍꯣꯠꯅꯒꯦ
ꯑꯩꯁꯤ ꯀꯌꯥ ꯃ ꯍꯗ ꯑꯩꯁꯨꯒꯔꯦꯁ ꯃꯗꯤ ꯊꯙꯃꯒ ꯍꯟꯗꯛꯀꯛꯇ ꯑꯩꯁꯨ ꯀꯝꯄ꯭ꯌꯨꯇꯔ ꯇꯝꯕ ꯂꯣꯏꯗ ꯉꯥꯏꯔꯦꯕꯀꯣ ꯑꯗꯨꯒ ꯄꯇꯥꯛꯁꯨ ꯇꯧꯕꯕꯨ
ꯐꯠꯇꯦꯗ ꯈꯪꯗꯦ ꯇ ꯀ ꯇꯉ ꯂꯩꯇ ꯐꯒꯦ ꯇ ꯇꯧꯇꯧ ꯑꯃꯨ ꯇꯧꯕ ꯍꯥꯏꯕꯗꯅꯦ
ꯎꯝ ꯎꯝ ꯑꯗꯨꯝ ꯁꯞꯄꯣꯔꯠꯇꯤ ꯈꯔ ꯇꯧꯋꯤꯗꯅ ꯑꯗꯨ ꯑꯣꯏꯔꯗꯤ
ꯏꯇꯣꯝꯇ ꯍꯤꯡꯖꯩꯅꯦ ꯑꯩꯗꯤ ꯌꯨꯝꯗꯒꯤꯗꯤꯄꯦꯟ ꯇꯧꯗꯦ ꯑꯗ ꯌꯨꯝꯗꯒꯤꯁꯨ ꯀꯌꯥꯝ ꯅꯤꯗꯦ ꯏꯇꯣꯝꯅ ꯂꯩꯔꯤꯅꯦ ꯑ ꯆꯞꯃꯔꯣꯝ ꯑꯃꯒ ꯆꯞ ꯃꯥꯟꯅꯔꯦ ꯏꯇꯣꯝꯅ ꯃꯦꯟꯇꯦꯟ ꯇꯧꯕ ꯑꯦꯗꯖꯁ ꯇꯧꯕꯒꯤ ꯌꯨꯝꯗꯁꯨ ꯀꯌꯥꯝ ꯗꯤꯄꯦꯟ ꯇꯧꯗꯦ ꯁꯦꯝꯕꯅꯦ ꯄꯥꯔꯇ ꯂꯣꯞꯇꯅ ꯑꯩ ꯔꯦꯟ ꯂꯩꯔꯤꯗ ꯑꯩꯒꯤ ꯇꯣꯝꯗ ꯍꯨꯂ ꯆꯂ ꯑꯗꯨꯝ ꯂꯩꯑꯦ ꯑꯗꯨꯒꯤ ꯑꯩ ꯌꯨꯝ ꯄꯥꯟꯕꯒ ꯆꯞ ꯃꯥꯟꯅꯔꯦ
ꯎꯝ ꯑꯗꯨꯗꯣ ꯐꯩ ꯑꯗꯨꯗꯣ ꯐꯩ ꯌꯥꯔ ꯆꯔ ꯍꯕꯤ ꯀꯣꯏ ꯔꯦꯁꯇꯤꯟ
ꯎꯝ
ꯔꯦꯅꯤ
ꯎꯝ
ꯍꯣꯏ ꯑꯩꯗꯤ ꯑꯗꯨꯝꯝ ꯂꯩꯒꯦ ꯇꯧꯕꯅꯦ ꯑꯗꯣ ꯑꯁ ꯍꯧꯖꯤꯛ ꯁꯤꯂꯤꯟꯗꯔ ꯐꯪꯗꯧ ꯄꯂ ꯏ ꯀ ꯅꯇꯗꯤꯁꯤ ꯔ ꯑꯗꯨ ꯂꯩ ꯑꯗꯨ
ꯎ
ꯋꯥꯏ ꯈꯨꯟꯗꯒꯤ ꯑꯞꯗꯣꯡ ꯑꯞꯗꯣꯡ ꯆꯠꯄ꯭ꯔꯥ
ꯎꯝ
ꯇꯥꯔꯕꯣ
ꯍ ꯇꯌꯦ
ꯈꯨꯟꯗꯒꯤ ꯑꯇꯣꯞ ꯑꯇ ꯆꯠꯄ ꯋꯥꯏ ꯍꯥꯏꯕ
ꯎꯝ
ꯑꯁ ꯅꯦꯠꯋꯥꯛ ꯅꯨꯡꯉꯥꯏ ꯂꯩꯇꯦ ꯁꯤꯗꯗꯤ
ꯅꯨꯡꯉꯥꯏꯌꯦ ꯅꯨꯡꯉꯥꯏꯌꯦ